ꯇꯔꯕꯣꯣꯏꯔꯔꯕꯣ
ꯑꯁ ꯂꯧ ꯁꯨꯕꯁꯦ ꯂꯣꯏꯕ ꯉꯝꯗ꯭ꯔꯅꯦ ꯍꯦꯛ ꯏꯇꯥꯎ
ꯀꯃꯗꯤ ꯇꯧꯔꯒꯦ
ꯑꯁ ꯉꯁꯤꯒꯤꯁꯤꯦ ꯐꯩꯗꯣꯝ ꯑꯍꯨꯝꯗꯤ ꯂꯣꯏꯔꯦ
ꯂꯣꯏꯁꯤꯜꯂꯒꯦꯔꯣ
ꯑꯁ ꯂꯣꯏꯁ ꯑꯃꯣꯏꯗ ꯂꯧꯔꯤꯌꯥ ꯆꯠꯇꯧꯕ ꯌꯥꯝ ꯋꯥꯠꯂꯤꯅꯦ ꯂꯧꯔꯤꯌꯥ ꯑꯝꯇ ꯍꯧꯗ꯭ꯔꯤꯌꯦ
ꯅꯨꯃꯤꯠ ꯀꯌꯥ ꯁꯨꯔꯕꯣ
ꯉꯁꯤꯅ ꯅꯨꯃꯤꯠ ꯃꯔꯤ
ꯎ ꯅꯊꯟꯗꯅꯤꯅ ꯇ ꯇꯅ ꯁꯨꯗ
ꯑꯍꯣꯏ ꯅꯣꯡꯃꯗ ꯐꯩꯗꯣꯝ ꯑꯅꯤ ꯑꯍꯨꯝ ꯁꯤꯅꯤꯩꯗ
ꯎꯝ
ꯑꯁꯤꯁ ꯋꯥꯏꯗ ꯀꯥꯆꯤꯟ ꯇꯧꯕꯅꯤꯅꯀꯣ
ꯎꯝ
ꯃꯣꯏ ꯂꯧ ꯈꯣꯏꯕꯗꯣ ꯐꯖꯅ ꯈꯣꯏꯗꯦꯕ
ꯑꯅꯛ ꯄꯇꯒ ꯃꯥ ꯇ ꯑꯣꯏꯖꯔ
ꯑꯁ ꯑꯗꯨꯗꯗꯤ ꯁꯨꯕ ꯍꯧꯗ꯭ꯔꯤꯍꯦ
ꯏꯁ ꯎ ꯏꯁꯤ ꯀꯃꯅꯤ ꯍꯥꯏꯁꯈꯤꯕꯕꯅꯤꯅ
ꯍꯥꯥ
ꯃꯣꯏꯁꯨ ꯁꯨꯕ ꯍꯧꯔꯅꯤ ꯍꯥꯏꯗꯤ ꯍꯥꯏꯈꯤꯕꯅꯤ ꯉꯔꯥꯡ ꯍꯥꯏꯔꯛꯄꯅꯤꯅꯦ
ꯎꯝ
ꯃꯊꯛꯀꯤꯗꯤ
ꯃꯊꯛ ꯑꯩꯈꯣꯏ ꯊꯪꯅꯕꯗꯨꯔꯣ
ꯎꯝ
ꯃꯣꯏꯗꯣ ꯉꯁꯤ ꯂꯥꯛꯇꯦꯅꯦ
ꯀꯌꯥꯃꯨ ꯂꯩꯖꯔꯦ
ꯈꯗꯩ ꯃꯣꯏ ꯊꯕꯛ ꯂꯦꯟ ꯆꯤꯟꯅꯕ ꯃꯥꯜꯂꯦ ꯑꯁ
ꯎꯝ
ꯌꯥꯗ꯭ꯔꯦꯗ ꯈ꯭ꯋꯥꯡ ꯅꯥꯕꯗꯨꯣ
ꯇꯞ ꯇꯞ ꯁꯨꯗ ꯇꯞꯠꯇꯞ ꯁꯨꯕꯗ ꯍꯧꯖꯤꯛ ꯅꯨꯡꯁꯥ ꯑꯃꯨ ꯁꯥꯕꯅꯤꯅ
ꯅꯣꯏ ꯌꯨꯝꯗ ꯂꯩꯕꯁꯤꯡꯗꯣ
ꯎꯝ ꯉꯁꯥꯏ ꯅꯣꯡ ꯆꯨꯗ꯭ꯔꯣ ꯉꯁꯥꯏ ꯅꯣꯡ ꯆꯨꯗ꯭ꯔꯣ
ꯅꯣꯡ ꯆꯨꯑꯦ ꯅꯣꯡ ꯆꯨꯨꯔꯒ ꯁꯇꯤꯟꯁꯨ ꯄꯥꯏꯔꯛꯇꯦ
ꯂꯣꯟꯐꯝꯁꯨ ꯂꯩꯇ꯭ꯔꯦ ꯀꯥꯟꯝꯗꯤ ꯆꯨꯗꯦꯗ
ꯍꯣꯏꯗ ꯑꯩꯒꯤ ꯐꯨꯔꯤꯠ ꯐꯥꯎꯕ ꯂꯣꯏ ꯆꯣꯠꯄ ꯐꯪꯅꯤꯗ
ꯑꯁ ꯒ꯭ꯌꯥꯟ ꯇꯥꯗ꯭ꯔꯦꯗ
ꯂꯧ ꯂꯧ ꯁꯨꯕꯁꯤ ꯁꯨꯕ ꯌꯥꯗꯧ ꯃꯥꯟꯗ꯭ꯔꯦꯀꯣ ꯏꯁꯤꯡ ꯂꯩꯔꯛꯇ꯭ꯔꯗꯤ
ꯑꯦꯁ ꯅꯣꯏ ꯃꯅꯥꯗ ꯂꯣꯛ ꯂꯣꯛ ꯂꯩꯗꯨꯗꯤ
ꯂꯣꯛꯇꯨꯁꯨ ꯏꯁꯤꯡ ꯆꯦꯟꯗ꯭ꯔꯗꯤ ꯀꯃꯥꯏ ꯐꯪꯗꯣꯏꯕ
ꯑꯁ ꯏꯁꯤꯡ ꯁꯤꯡ ꯆꯤꯡꯗ꯭ꯔꯣ
ꯏꯁꯤꯡ ꯆꯦꯟꯁꯤꯗ
ꯁꯤ ꯀꯃ ꯑꯗꯨꯣꯗꯤ ꯂꯧꯗꯨ ꯈꯔ ꯏꯁꯤꯡ ꯃꯅꯤꯟ ꯈꯔ ꯃꯅꯤꯟ ꯈꯔ ꯂꯩꯕꯅꯤꯅ ꯊꯣꯛꯂꯛꯀꯅꯤꯗ
ꯍꯣꯏ ꯑꯩꯈꯣꯏꯗꯤꯀꯣ ꯈꯔ ꯏꯁꯤꯡꯗꯣ ꯈꯔ ꯂꯩꯔꯗꯤ ꯑꯗꯨꯝ ꯌꯥꯔꯅꯤ ꯍꯥꯏꯕꯗꯤ ꯃꯍꯧꯁꯥꯅ ꯏꯁꯤꯡ ꯊꯣꯛꯑꯦꯕꯀꯣ
ꯑꯣꯝ
ꯑꯁ ꯍꯀꯨꯝ ꯂꯧ ꯌꯩꯕꯒꯤꯗꯣ
ꯎꯝ
ꯆꯔꯨ ꯃꯌꯥꯝ ꯃꯩ ꯊꯥꯗꯕꯤ ꯊꯝꯕꯗꯣ
ꯎꯝ
ꯂꯣꯏꯔꯤꯅꯦ ꯑꯗꯨꯗꯣ ꯄꯨꯝꯕꯁꯨ ꯉꯝꯗꯦ
ꯁꯤ ꯂꯩꯔꯝꯃꯨꯅꯦ
ꯑꯁ ꯌꯥꯝꯃꯦ ꯂꯧꯔꯤ ꯃꯈꯩ ꯂꯣꯏ ꯃꯣꯏꯅ ꯎꯆꯤ ꯃꯈꯨꯠ ꯉꯥꯛꯇ ꯉꯥꯏꯔꯦ
ꯀꯩꯅꯣ ꯇꯧꯒꯗꯕꯅꯦ ꯃꯩ ꯊꯥꯒꯗꯕꯅꯦꯕꯅꯤ
ꯑꯩꯈꯣꯏꯗꯁꯨ ꯃꯩ ꯊꯥꯗꯕꯤꯗ ꯆꯔꯨ ꯆꯥꯏꯒꯦ ꯑꯗꯨꯒ ꯅꯣꯡ ꯇꯥꯔꯀꯥꯟꯗ ꯄꯨꯝꯍꯟꯒꯦ ꯂꯩꯍꯥꯎ ꯑꯣꯟꯅꯕ ꯁꯤ ꯁꯤꯒꯤ ꯑꯃꯨꯛ ꯇꯧꯒꯦꯅꯗꯤ ꯈꯟꯕꯅꯦꯕ
ꯎꯝ
ꯑꯗꯨ ꯇꯧꯍꯧꯗ꯭ꯔꯕ
ꯐꯁ ꯍꯦꯡꯗꯗ
ꯀꯔꯤꯁꯨ ꯅꯠꯇꯕꯗ ꯊꯕꯛ ꯄꯤꯔꯤꯕꯅꯤꯅ ꯂꯧꯔꯤ ꯃꯦꯟꯅꯕ
ꯉ ꯑꯗꯨ ꯄꯨꯡ ꯀꯌꯥꯗ ꯂꯥꯛꯇꯔꯣ
ꯈꯪꯗꯦ ꯈꯔ ꯉꯟꯇꯥ ꯂꯥꯛꯑꯁꯨ ꯌꯨꯝꯗ ꯀꯩꯁꯨ ꯇꯧꯅꯤꯡꯉꯥꯏ ꯂꯩꯇꯦ ꯅꯦꯠꯋꯥꯛꯅ ꯌꯥꯗꯕꯅꯤ ꯁꯤꯗꯅ ꯑꯗꯨꯝ ꯈꯔ ꯅꯨꯡꯉꯥꯏꯕ ꯑꯃ ꯇꯧꯕ
ꯑꯥ ꯃꯈꯥꯗꯁꯨ ꯀꯨꯝꯈꯤꯕꯅꯦ ꯍꯧ ꯃꯥꯁꯨ ꯂꯩꯖꯔ ꯂꯧꯗ
ꯂꯩꯔꯝꯅꯤ
ꯅꯋꯥꯅꯤꯀꯥ ꯃꯦꯟꯅꯕ ꯌꯥꯕꯅꯤꯅ ꯃꯥꯅ ꯍꯥꯟꯕ꯭ꯔꯥ ꯅꯪꯅ ꯍꯥꯟꯕ꯭ꯔꯥ
ꯑꯩꯅ ꯍꯂꯦꯗ
ꯃꯥꯣꯏ ꯀꯃꯂꯄꯨꯔꯥ
ꯎꯗꯦ ꯎꯗꯦ ꯑꯗꯨꯕꯨ ꯁꯨꯔꯒ ꯂꯩ ꯍꯧꯖꯤꯛ
ꯒꯔꯤꯁꯥꯗ ꯁ ꯁꯠ ꯍꯖꯥꯔꯥ
ꯑꯦ ꯑꯗꯨꯗꯤ ꯈꯪꯗ꯭ꯔꯦꯍꯦ ꯃꯩ ꯂꯥꯛꯄ꯭ꯔꯣ
ꯃꯩꯂꯥꯛ ꯑꯦ
ꯀꯩꯅꯣ ꯋꯥꯏ ꯐꯥꯏ ꯑꯗꯨ ꯌꯥꯔꯕ ꯑꯃꯨꯛꯀ ꯌꯥꯔꯦ ꯑꯗꯨ ꯑꯣꯏꯗꯤ ꯅꯪ ꯍꯧꯖꯤꯛ ꯄꯥꯔꯤꯁꯤ ꯋꯥꯏꯐꯥꯏ ꯑꯣꯏꯕ꯭ꯔꯥ ꯅꯠꯇ꯭ꯔꯒ
ꯃꯐꯥꯏ ꯅꯠꯇꯦꯗ
ꯋꯥꯏꯐꯥ ꯏꯔꯥ ꯌꯥꯔꯗꯤ
ꯍꯧꯖꯤꯛ ꯇꯥ ꯌꯥꯕ ꯃꯥꯜꯂꯦ ꯑꯩꯁꯨ ꯑꯩꯁꯨ ꯈꯪꯗꯦꯗ ꯑꯩꯈꯣꯏ ꯏꯄꯥꯒꯤ ꯐꯣꯟ ꯊꯝꯂꯝꯕ ꯋꯥꯏꯐꯥꯏꯗꯨ ꯀꯅꯦꯛ ꯇꯧꯔꯒ ꯂꯩꯔꯝꯕ ꯑꯩ ꯌꯦꯡꯉꯀꯥꯟꯗ ꯑꯃꯨꯛ ꯌꯥꯔꯕ ꯉꯁꯥꯏꯗꯤ ꯑꯥ ꯃꯊꯛꯀꯤ ꯃꯤꯖꯨ ꯑꯁꯤꯗ ꯀꯨꯝꯂꯛꯑꯒ ꯑꯃꯨꯛ ꯌꯥꯗꯦ ꯈꯣꯠꯂꯦ ꯍꯥꯏꯔꯛꯄꯅꯦꯕ ꯑꯗꯨꯒ ꯃꯕꯥꯅꯤ ꯍꯦꯛ ꯆꯠꯈꯤꯕꯗꯣ ꯉꯥꯏꯍꯥꯛ ꯂꯩꯔꯒ ꯌꯥꯔꯕ ꯃꯥꯜꯂꯦ ꯃꯣꯏ ꯁꯦꯝꯕ ꯂꯥꯛꯄ ꯖꯥꯔꯥ ꯈꯪꯗꯦꯗ
ꯑꯣꯏꯔꯝꯅꯤ ꯑꯣꯏꯔꯝꯅꯤ
ꯎꯝ ꯑꯁ ꯑꯩ ꯈꯅꯥꯎ ꯅꯥꯕꯗ ꯂꯣꯏꯔꯦꯅꯦ ꯇꯤꯟ ꯐꯥꯎ ꯌꯣꯠꯄꯗꯨ ꯈꯔ ꯅꯨꯡꯉꯥꯏꯇꯦꯅꯦ
ꯂꯣꯛ ꯊꯨꯕ ꯂꯣꯛ ꯊꯨꯗꯧ ꯃꯥꯜꯂꯦ ꯑꯗꯨꯅꯤ ꯂꯣꯛ ꯈꯨꯕꯒꯤ
ꯑꯗꯨ ꯑꯩ ꯂꯥꯛꯑꯀꯥꯟꯗ ꯉꯍꯥꯛ ꯀꯩꯅꯣ ꯍꯤꯗꯥꯛ ꯂꯧꯕ ꯆꯠꯂꯨꯁꯤꯔꯥ ꯑꯗꯨꯗꯤ
ꯀꯥꯏꯗ
ꯈꯪꯗꯦꯅꯦ ꯑꯗꯨ ꯑꯁ ꯁꯨꯃꯥꯏꯅ ꯂꯧ ꯈꯨꯔꯒ ꯀꯣꯛ ꯆꯤꯛꯑꯒ ꯂꯩꯔꯗꯤ ꯂꯧ ꯃꯥꯇꯝꯗ ꯌꯥꯔꯔꯣꯏꯕ
ꯌꯥꯏ ꯀꯩꯁꯨ ꯀꯥꯏꯗꯦ
ꯌꯦꯡꯁꯤꯀꯣ
ꯑꯥ ꯑꯩꯗꯤ ꯑꯁ ꯑꯍꯟꯈꯣꯏ ꯅꯍꯥꯟꯈꯣꯏ ꯀꯃꯥꯏꯅ ꯇꯧꯕꯖꯥꯠꯔ ꯆꯠꯄꯖꯥꯠꯔꯥ ꯈꯪꯗꯦꯅꯦ
ꯈꯣꯏ ꯆꯨꯞꯄ ꯑꯃꯨꯛ ꯆꯠꯄ꯭ꯔꯣ
ꯈꯪꯗꯦꯅꯦ ꯆꯞꯄ ꯖꯥꯔ ꯈꯪꯉꯣꯏꯅꯦ
ꯑꯁ ꯉꯥꯃꯨꯗꯤꯀꯣ ꯊꯣꯡꯕ ꯊꯣꯡꯕ ꯍꯦꯟꯅ ꯑꯩꯗꯤ ꯉꯥꯃꯨꯗꯣ
ꯎꯝ
ꯃꯔꯣꯛ ꯑꯇꯦꯛꯄꯗꯨꯒ ꯃꯦꯠꯂꯒ ꯆꯥꯕꯗꯨꯅ ꯍꯥꯎꯋꯤꯗ
ꯎꯝ ꯑꯗꯨꯖꯨ ꯍꯥꯎꯋꯦ ꯑꯗꯨꯒ ꯃꯍꯤ ꯌꯥꯗꯕꯤꯗꯀꯣ
ꯎꯝ
ꯃꯨꯀꯣꯗꯣ ꯀꯟꯊꯛ ꯀꯛꯊꯠꯂꯒ ꯇꯥꯎꯒꯗꯧꯕ
ꯎꯝ
ꯑꯁ ꯑꯖꯨꯁꯨ ꯍꯥꯎꯕꯅꯦ ꯍꯧꯖꯤꯛꯇꯥꯁꯨ ꯍꯥꯎꯕꯅꯦ ꯍꯤꯟꯖꯥꯡꯗꯤ ꯇꯜꯂꯦ
ꯍꯥꯥ
ꯃꯍꯥꯎ ꯍꯤꯟꯖꯥꯡꯗꯤ ꯃꯍꯥꯎ ꯂꯩꯇꯦꯕ
ꯍꯣꯏ ꯆꯝꯊꯣꯡ ꯒꯨꯝꯕ ꯀꯥꯡ ꯊꯣꯡꯉꯝꯗꯤ ꯍꯥꯎꯗꯦꯗ ꯉꯝꯃꯨꯗꯤꯀꯣ
ꯎꯝ ꯃꯣꯔꯣꯛ ꯇꯦꯛꯄꯀꯣ ꯃꯣꯔꯣꯛ ꯀꯩꯅꯣ ꯂꯧꯔꯒ
ꯐꯗꯤ ꯀꯣꯝꯒ ꯍꯥꯞꯄꯗꯅꯀꯣ ꯑꯦꯁ
ꯎꯝ ꯑꯗꯨꯅ ꯍꯥꯎꯋꯦꯗ
ꯍꯥꯎꯋꯦ ꯅꯁꯨ ꯅꯣꯡꯃ ꯅꯣꯏ ꯈꯣꯏ ꯆꯨꯞꯄ ꯆꯠꯂꯗꯤ ꯑꯃ ꯑꯅꯤ ꯄꯤꯔꯛꯑꯣꯅꯦ ꯆꯥꯒꯦꯅꯦ ꯃꯍꯥꯎ ꯇꯪꯒꯦꯅꯦ
ꯆꯠꯂꯨꯁꯤꯅꯦ ꯅꯣꯡꯃ ꯅꯨꯡꯉꯥꯏ ꯍꯦ ꯑꯁ ꯃꯁꯥ ꯃꯁꯥꯒꯤ ꯆꯤꯡ ꯈꯞꯄꯗꯣ
ꯎꯝ
ꯑꯁ ꯅꯨꯡꯉꯥꯏꯍꯦ
ꯑꯗꯨ ꯈꯣꯏ ꯆꯣꯞꯄꯗꯨ ꯀꯩꯅꯣ ꯇꯧꯕ꯭ꯔꯥ ꯌꯥꯝ ꯂꯥꯡꯉ ꯈꯣꯠꯂꯗꯤ ꯐꯪꯗꯕ꯭ꯔꯥ
ꯑꯁ ꯑꯩꯈꯣꯏ ꯑꯗꯨꯝ ꯑꯗꯨ ꯅꯨꯃꯤꯠꯇꯨ ꯌꯥꯝ ꯂꯥꯡꯕꯁꯨ ꯅꯠꯇꯦꯗ ꯑꯗꯨꯝ ꯋꯥꯔꯤ ꯋꯥꯇꯥꯏꯗꯤ ꯑꯗꯨꯝ ꯁꯥꯟꯅꯩꯗ
ꯎꯝ ꯀꯩꯁꯨ ꯀꯥꯗꯦꯕꯀꯣ꯫
ꯎꯝ ꯈꯣꯏꯔꯤꯅꯦ ꯂꯩꯗꯣ ꯂꯩꯔꯒ ꯄꯥꯟꯅꯤꯉꯥꯏꯅꯤꯅꯦ ꯑꯗꯨꯅꯦ꯫ ꯍꯩꯗ꯫ꯔꯤꯁꯤ꯫
ꯑꯃꯨꯛ ꯌꯥꯝ ꯂꯨꯕ꯭ꯔꯥ ꯑꯗꯨꯕꯣ
ꯍꯥꯥ
ꯌꯥꯝ ꯂꯨꯕ꯭ꯔꯥ
ꯎꯝ
ꯑꯉꯥꯡ ꯃꯆꯥ ꯇꯧꯕ ꯐꯥꯎ ꯑꯉꯥꯡ ꯃꯆꯥ ꯐꯥꯎ ꯃꯣꯏ ꯐꯥꯎ ꯑꯗꯨꯝ ꯍꯩꯔꯤꯗꯨꯗꯤ꯫
ꯑꯗꯨꯅꯅꯤ ꯃꯣꯏ ꯉꯍꯥꯟꯁꯨ ꯃꯣꯏ ꯑꯍꯟꯖꯤꯡꯖꯦ ꯎꯝ ꯐꯣꯟꯗꯒꯤ ꯌꯨꯇ꯭ꯌꯨꯕꯇꯒꯤ ꯌꯦꯡꯉꯒ ꯇꯧꯏ ꯍꯦ
ꯎꯝ ꯍꯣꯏꯅꯦ ꯍꯧꯖꯤꯛꯇꯤ ꯆꯥꯎꯈꯠꯂꯕ ꯃꯇꯨꯡ ꯏꯟꯅꯀꯣ
ꯎꯝ꯫
ꯈꯪꯗꯕ ꯂꯩꯔꯁꯨꯨ ꯉꯥꯛꯇꯪ ꯌꯦꯡꯉꯗꯤ ꯑꯗꯨꯝ ꯂꯣꯏꯅ ꯈꯪꯏꯅꯦ
ꯑꯗꯨꯗꯅꯤ
ꯃꯇꯝ ꯃꯇꯝ
ꯅꯣꯡꯃ ꯑꯣꯛꯇꯣ ꯊꯧꯕ ꯇꯝꯕꯤꯌꯨꯅꯦ
ꯑꯁ ꯂꯥꯏꯗꯕꯨ
ꯊꯧꯕꯗꯤ ꯍꯩꯌꯦꯕ ꯑꯗꯨꯕꯨ ꯈꯥꯝꯕꯗꯤꯅꯦꯕ ꯍꯩꯊ꯭ꯔꯤꯁꯦ
ꯍꯥꯟꯅꯗꯤ ꯀ꯭ꯂꯥꯁꯀ ꯀꯩꯅꯣ ꯇꯧꯗꯕꯅꯤꯅꯦ ꯀ꯭ꯂꯥꯁꯀ ꯕ꯭ꯔꯦꯛ ꯕ꯭ꯔꯦꯛꯀ ꯄꯨꯟꯅ
ꯑꯃꯨꯛ ꯅꯦꯠꯂꯒ ꯁꯦꯂꯔ ꯈꯔ ꯇꯞꯊꯔꯒ ꯒꯤꯌꯥꯔꯗꯣ ꯍꯣꯡꯕꯀꯣ꯫
ꯎꯝ
ꯍꯣꯏꯅꯦ ꯂꯣꯏꯅꯃꯛ ꯆꯤꯟꯕꯥꯟꯗꯤ ꯂꯩꯔꯦꯕ ꯀꯣꯛꯇꯗꯤ ꯑꯗꯨ ꯊꯕꯛ ꯑꯣꯏꯅ ꯄꯥꯡꯊꯣꯛꯄꯗꯅꯤ ꯂꯨꯔꯤꯁꯦ꯫
ꯎꯝ ꯑꯗꯨ ꯉꯥꯛꯇꯅꯤ ꯂꯥꯏꯕꯅꯤꯗ ꯂꯥꯏꯕꯅꯤꯗ꯫
ꯑꯩꯗꯤ ꯇꯝꯒ ꯑꯣꯛ ꯀꯔꯕꯥꯔ ꯍꯧꯔꯁꯤꯔꯥ ꯈꯜꯂꯨꯕꯅꯦ ꯑꯩꯁꯨ꯫ ꯁꯦꯟꯗꯣꯡ ꯌꯥꯝ ꯂꯩꯕ꯭ꯔꯥ ꯀꯃꯥꯏꯅ ꯇꯧꯏ
ꯑꯗꯨꯅ ꯕꯦꯁꯅꯦꯠ꯫ ꯐ꯭ꯔꯤ ꯌꯨꯝꯗ ꯑꯗꯨꯝ ꯁꯨꯝꯅ ꯂꯩꯕ ꯁꯔꯨꯛꯇꯗꯤ ꯈꯔ ꯃꯆꯥ ꯃꯆꯥ ꯑꯣꯏꯔꯁꯨ
ꯍꯧꯔꯁꯤꯔ ꯈꯪꯗꯦ꯫
ꯃꯤꯗꯤ ꯐꯥꯕꯅꯤꯗ
ꯌꯥꯝꯗ꯭ꯔꯁꯨ ꯀꯣ ꯑꯣꯛꯅꯥꯎ ꯑꯅꯤ ꯑꯍꯨꯝꯈꯛ ꯑꯣꯏꯔꯁꯨ ꯀꯣ
ꯅꯣꯏꯗꯤ ꯖꯒꯥ ꯍꯥꯏꯁꯨ ꯑꯥ ꯃꯈꯥꯗ ꯇꯧꯗꯣꯏꯔꯣ
ꯍꯣꯏ ꯏꯌꯥꯝꯕ ꯈꯣꯏꯗ
ꯃꯌꯥꯝꯕꯨ ꯈꯣꯏꯗ ꯇꯧꯋꯦ ꯖꯒꯥꯖꯦ ꯈꯔ
ꯏꯌꯥꯝꯕ ꯑꯩꯈꯣꯏꯒꯤ ꯄꯨꯈ꯭ꯔꯤ ꯑꯃ ꯂꯩꯗꯅ ꯑꯗꯨ ꯇꯧꯔꯒ ꯑꯃꯣꯠꯄꯁꯤꯡꯗꯨꯅ ꯑꯗꯨ ꯂꯣꯛ ꯃꯆꯥ ꯆꯦꯟꯕꯗꯣ
ꯑꯝ
ꯑꯗꯨꯒ ꯊꯥꯗꯅꯤꯡꯉꯥꯏ
ꯃꯗꯤ ꯆꯞ ꯆꯥꯔꯕꯅꯦ ꯀꯩꯅꯣ꯫
ꯃꯇꯥꯏ ꯑꯣꯏꯕꯅ ꯅꯥꯕ ꯈꯣꯠꯄꯁꯨ ꯈꯔꯗꯤ ꯐꯅꯦꯕꯀꯣ꯫
ꯑꯁ ꯅꯥꯕ ꯈꯣꯠꯄ ꯗꯥꯎ ꯑꯗꯨꯗꯤ ꯗꯥꯎ ꯍꯥꯏꯇꯥꯔꯦꯅꯦ
ꯎꯝ ꯅꯣꯡ ꯅꯣꯡꯒꯤ ꯗꯥꯎꯅꯦꯕ
ꯎꯝ ꯃꯇꯥꯁꯨ ꯄꯥꯟ ꯊꯣꯡꯕ ꯌꯥꯎꯔꯝꯃꯤ ꯃꯌꯥꯁꯨ ꯊꯣꯡꯕ ꯌꯥꯎꯔꯝꯃꯤ ꯗꯥꯎ ꯗꯥꯎ ꯍꯥꯏꯇꯥꯔꯦ ꯑꯗꯨꯗꯤ
ꯉꯥꯅꯨꯒ ꯑꯣꯛꯀ
ꯄꯒ ꯍꯥꯏ
ꯁꯤ ꯌꯧꯁꯤꯜꯂ ꯈꯟꯕꯅꯦꯕ
ꯑꯗꯨ ꯇꯧꯑꯣ꯫
ꯑꯗꯨ ꯄꯩꯁꯥ ꯍꯥꯟꯅ ꯄꯨꯊꯣꯛꯅꯕꯅꯤꯅꯦ ꯂꯩꯇ꯭ꯔꯤꯁꯦ
ꯃꯌꯥꯝ ꯑꯩꯈꯣꯏ ꯂꯩꯁꯤꯅꯤ
ꯁꯨꯡꯁꯣꯏ ꯁꯣꯏꯗꯕꯤꯗ ꯑꯣꯛꯇꯣ ꯌꯣꯟꯕ ꯐꯪꯒꯅꯤ ꯍꯥꯏꯕ ꯂꯩꯔꯗꯤꯀꯣ ꯌꯥꯝ ꯅꯨꯡꯉꯥꯏꯇꯦꯕ
ꯁꯣꯏ ꯔꯣꯍꯤ ꯆꯦꯗ ꯑꯗꯨꯗꯒꯤ ꯑꯗꯨꯄꯦꯁꯅꯤꯗ
ꯅꯣꯡ ꯆꯨꯕ꯭ꯔꯣ ꯍꯧꯖꯤꯛꯁꯦ
ꯆꯨꯂꯦꯗ
ꯑꯦ ꯁꯤꯗꯤꯗꯤ ꯈꯔ ꯈꯔꯁꯨꯨꯔꯑꯦ
ꯁꯤꯗꯗꯤ ꯀꯩꯁꯨ ꯇꯧꯗꯦꯔꯥ ꯨ ꯆꯨꯁꯨ ꯈꯪꯗꯦ ꯀꯟꯅꯁꯨ ꯆꯨꯗꯦ
ꯍꯥꯥ
ꯅꯣꯡ ꯆꯨꯁꯦ ꯅꯣꯡ ꯀꯟꯅꯁꯨ ꯆꯨꯗꯦ
ꯅꯣꯏꯅꯦ ꯅꯣꯡꯁꯨ ꯀꯟꯅ ꯆꯨꯗꯕ ꯉꯁꯤ ꯅꯨꯃꯤꯠꯁꯦ ꯂꯧ ꯁꯨꯕꯗꯤ ꯅꯨꯡꯉꯥꯏꯑꯕꯀꯣ
ꯎꯝ꯫
ꯑꯗꯨꯕꯨ ꯑꯁ ꯅꯨꯡꯉꯥꯏꯃꯟꯕꯒꯤ ꯑꯃꯨꯛ ꯇꯨꯝꯅꯤꯡꯂꯛꯄ ꯋꯥꯅꯤꯗ꯫
ꯅꯨꯡꯁꯥ ꯅꯨꯡꯁꯥꯗꯤ ꯀꯌꯥꯝ ꯁꯥꯗꯦ ꯑꯗꯨꯕꯨ ꯀꯔꯤ ꯍꯥꯏꯁꯤꯔ
ꯌꯥꯝ ꯌꯝꯆꯥꯛꯅꯕ
ꯎ
ꯑꯗꯨꯅꯦ ꯍꯧꯖꯤꯛꯁꯤ ꯅꯨꯡꯁꯥ ꯁꯥꯔꯒꯅ ꯎꯔꯨꯝꯗ ꯐꯝꯃꯤ ꯅꯣꯡ ꯆꯨꯔꯒꯅ ꯊꯕꯛ ꯁꯨꯕ ꯌꯥꯗꯦ꯫
ꯑꯁ ꯃꯣꯏ ꯉꯁꯤ ꯃꯤ ꯃꯊꯛꯇ ꯊꯕꯛ ꯁꯨ ꯖꯥꯠꯂ ꯀꯃꯥꯥꯏ ꯇꯧꯔꯤ ꯖꯥꯅꯣ ꯃꯤꯖꯦ ꯃꯉꯥ ꯈꯛꯇꯅꯤꯅ꯫
ꯃꯤ ꯃꯔꯤ ꯃꯔꯤ ꯃꯉꯥꯈꯛ ꯂꯥꯛꯑꯦ ꯍꯥꯏ
ꯍ ꯇꯥꯟꯗꯤ ꯇꯜ ꯃꯟꯒꯤꯗꯔꯗꯤ ꯑꯁ ꯂꯧꯁꯤꯂꯣ
ꯇꯜꯂꯁꯨ ꯑꯩꯈꯣꯏꯅ ꯊꯨꯅꯁꯨ